ꯃꯊꯟꯇꯇ ꯇꯤꯅ ꯊꯝꯕ ꯅꯠꯇꯦꯀꯣ
ꯍꯣꯏ ꯑ ꯁꯨꯃꯥꯏꯅ ꯂꯣꯏꯕꯒꯤꯅꯦ ꯃꯊꯪꯗꯀꯣ
ꯑꯩꯅꯁꯨ ꯑꯩꯗꯤ ꯁꯣꯗ ꯋꯥ ꯉꯥꯡꯂꯦ ꯀꯔꯤꯅꯣ
ꯑꯁꯨꯃꯥꯏꯅ ꯇꯧꯅꯦ ꯑꯩꯈꯣꯏꯕꯨꯥꯎ ꯑꯉꯥꯎꯕꯤ ꯑꯉꯥꯎꯕ ꯑꯗꯨꯝ ꯇꯥꯍꯟꯕꯅꯦ
ꯍ ꯇꯤꯝꯅ ꯉꯝꯒꯦꯔꯥ ꯍꯥꯏꯅ ꯈꯟꯕ꯭ꯔꯥ
ꯑꯁꯤ ꯑꯩꯒꯤ ꯋꯥꯈꯜꯗꯗꯤꯀꯣ
ꯍꯥꯏꯌꯨꯅꯦ
ꯄꯣꯔꯇꯨꯒꯜ ꯄꯣꯔꯇꯨꯒꯜ ꯄꯣꯔꯇꯨꯒꯥꯜꯒꯨꯝꯕꯗꯤ ꯍꯣꯏ ꯔꯣꯅꯥꯜꯗꯣꯒꯨꯝꯕ ꯄꯥꯝꯃꯦꯝ ꯌꯥꯝ ꯄꯥꯝꯃꯦ ꯌꯥꯝꯁꯨ ꯅꯨꯡꯁꯤ ꯑꯗꯣ ꯃꯣꯏꯒꯤ ꯄ꯭ꯂꯦ ꯇꯧꯕ ꯃꯑꯣꯡꯗꯣꯀꯣ ꯐꯖꯗꯦꯕ ꯃꯣꯏꯗꯣ ꯃꯣꯏꯒꯤ ꯇꯤꯝ ꯄ꯭ꯂꯦ ꯇꯧꯕꯗꯣ
ꯑꯣ ꯍꯣꯏ ꯑꯩꯁꯨ ꯍꯟꯗꯛꯁꯦ ꯔꯣꯅꯥꯜꯗꯣꯗꯤ ꯉꯝꯅꯤꯡꯉꯧꯍꯅꯤꯡꯕꯅꯦ ꯍ ꯌꯥꯔꯅ ꯔꯣꯅꯥꯜꯗꯣꯕꯨ ꯌꯥꯝꯅ ꯄꯥꯝꯕ ꯌꯥꯝ ꯃꯣꯏꯒꯤ ꯌꯥꯝ ꯀꯩꯅꯣ ꯇꯧꯕꯗꯤ ꯅꯠꯇꯦꯕꯀꯣ ꯑꯗꯣ ꯃꯥꯒꯤ ꯃꯥꯒꯤ ꯖꯔꯅꯤꯗ ꯀꯔꯤ ꯍꯥꯏꯁꯤꯔꯥ ꯃꯥꯅ ꯑꯗꯨ ꯀꯨꯏꯅ ꯁꯥꯟꯅꯔꯛꯄꯗꯣ ꯃꯥ ꯑꯃ ꯐꯥꯎ ꯉꯝꯗ꯭ꯔꯤꯕꯀꯣ ꯑꯗꯨ ꯃꯦꯁꯤꯗꯤ ꯉꯝꯈ꯭ꯔꯦꯅ ꯑꯗꯨꯅ ꯔꯣꯅꯥꯜꯗꯣꯗꯤ ꯍꯟꯗꯛꯅ ꯂꯥꯁ ꯃꯥꯒꯤ ꯂ ꯂꯥꯁ ꯑꯣꯏꯔꯅꯤ ꯑꯗꯨꯅ ꯍꯟꯗꯛꯇꯤ ꯔꯣꯅꯥꯜ ꯑꯗꯨꯧꯕꯁꯨ ꯉꯝꯍꯟꯅꯤꯡꯕꯅꯤ ꯑꯗꯣ ꯈꯪꯗꯦꯌꯦ ꯑꯗꯣ ꯃꯥꯁꯦ ꯍꯣꯏ ꯃꯥꯁꯨ ꯑꯣꯚꯔꯁ ꯃꯥꯥꯔꯠꯁꯨ ꯑꯣꯏ ꯍꯥꯏꯁꯤꯔ ꯀꯣ ꯕꯣꯜꯗꯣ ꯌꯥꯝ ꯑꯦꯛꯁꯄꯤꯔꯤꯌꯦꯟꯁ ꯂꯩꯔꯒꯁꯨ ꯇꯤꯝꯋꯥꯛ ꯂꯩꯗꯗꯤ ꯌꯥꯔꯣꯏꯕ
ꯃꯥꯅꯤ ꯑꯁꯨꯃꯥꯏꯅ ꯇꯧꯕꯒꯤꯅꯦ ꯃꯣꯏꯒꯤ ꯇꯤꯝꯗꯣ ꯃꯥꯒꯤ ꯕꯣꯜꯒꯨꯝꯕ ꯄꯥꯁ ꯇꯧꯕꯗꯣ ꯃꯥꯔꯗꯤ ꯑꯌꯥꯝꯕ ꯄꯤꯗꯦꯕꯀꯣ ꯍꯥꯏꯕꯗꯤ ꯎ ꯇꯤꯝꯋꯔꯥꯛ ꯇꯧꯔꯒ ꯇꯧꯕ ꯀꯥꯟꯗ ꯕꯣꯜ ꯌꯨꯝꯁꯨ ꯐꯖꯕꯅꯦꯕ ꯏꯁꯥ ꯏꯁꯥꯅ ꯒꯣꯜ ꯇꯥꯅꯤꯡꯉ ꯈꯤꯇꯪ ꯇꯧꯔꯗꯤ ꯑꯣꯏꯔꯔꯣꯏꯕ
ꯑꯗꯨꯗꯅꯦꯦ ꯅꯍꯥꯟꯒꯤ ꯑꯩ ꯃꯥꯒꯤ ꯃꯦꯠꯁ ꯌꯦꯡꯕꯗ ꯑꯗꯨꯝ ꯈꯪꯈ꯭ꯔꯦꯕ ꯃꯣꯏꯒꯤ ꯇꯤꯝꯁꯨ ꯀ ꯀꯅꯥ ꯇꯧꯉꯗꯦ ꯁꯄ ꯀꯅ ꯇꯧꯅꯗꯦꯕ ꯇꯤꯝ ꯏꯁꯄꯤꯔꯤꯠ ꯌꯥꯝꯗꯦꯕ
ꯍꯣꯏ ꯃꯥꯒꯤꯁꯨ ꯣꯠ ꯁꯣꯞꯅꯁꯨ ꯄꯤꯗꯦꯀꯥꯟ ꯄꯨꯂꯞ ꯁꯥꯟꯅꯕ ꯀꯥꯟꯅꯨꯀꯣ ꯐꯖ ꯗꯝꯅꯦ ꯄꯔꯁꯅꯥꯕ ꯀꯥꯟꯗꯥ
ꯑꯗꯨ ꯀꯥꯟꯗ ꯑꯩ ꯈꯪꯈ꯭ꯔꯦ ꯎꯕꯁꯤꯗꯤ ꯌꯥꯔꯔꯣꯏ ꯍꯥꯏꯕꯗꯣ ꯍꯥꯏꯕꯗꯤ ꯃꯣꯏꯒꯤ ꯁꯥꯟꯅꯕꯒꯤ ꯃꯦꯁꯇꯨ ꯑꯗꯨꯝ ꯎ ꯎꯈ꯭ꯔꯦꯕ ꯌꯥꯝꯅꯅꯨꯡ ꯂꯥꯏꯅꯁꯨ ꯉꯝꯕ ꯌꯥꯕ ꯀꯟꯇ꯭ꯔꯤꯁꯤꯡꯗꯨꯗ ꯌꯥꯝꯅ ꯀꯩ ꯍꯥꯏꯁꯔꯦ ꯐꯗꯕ ꯃ ꯑꯃ ꯎꯈ꯭ꯔꯦꯕ
ꯌꯥꯝ ꯋꯥꯅꯁꯨꯅꯥꯏꯌꯦꯕ ꯃꯣꯏꯒꯤ ꯃꯑꯣꯡꯗꯣ ꯃꯣꯏꯅ ꯄ꯭ꯂꯦ ꯇꯧꯕꯗꯣꯀꯣ
ꯍ
ꯑꯗꯨꯕꯨ ꯑꯁꯤꯒꯨꯝꯕꯁꯦꯕꯕ ꯍꯩꯕꯉꯣꯟꯅꯁꯨ ꯂꯩ ꯑꯗꯨꯒ ꯑ ꯑꯩꯈꯣꯏꯒꯤ ꯗꯥꯎ ꯍꯥꯏꯁꯤꯔ ꯁꯤꯒꯨꯝꯕꯁꯨ ꯂꯩꯅꯀꯣ ꯍꯥꯏꯔꯁꯨ ꯗꯥꯎ ꯂꯩꯇꯗꯤ ꯑꯗꯨꯝ ꯃꯄꯥꯟ ꯂꯩꯇꯕꯅꯦ ꯎꯝ
ꯑꯗꯨꯪꯅꯤ ꯗꯥꯎ ꯂꯩꯔꯁꯨ ꯎ ꯗꯥ ꯂꯩꯇ꯭ꯔꯗꯤ ꯎꯄꯥꯏ ꯂꯩꯇꯦ ꯌꯥꯝ ꯍꯩꯔꯁꯨ ꯀꯣ ꯍ ꯑꯗꯨ ꯈ꯭ꯋꯥꯏ ꯗꯥꯥꯎ ꯂꯩꯕ ꯂꯩꯇꯕꯗꯨꯁꯨ ꯑꯃꯅꯤ ꯑꯗꯨ ꯃꯦꯟꯗꯤ ꯑꯩꯈꯣꯏꯒꯤ ꯇꯤꯝ ꯏꯁꯄꯤꯔꯤꯠꯁ ꯋꯥꯈꯜ ꯃꯥꯟꯅꯕꯁꯦ ꯍꯣꯏ ꯃꯣꯏꯒꯤ ꯅꯅꯥꯍꯥꯎ ꯂꯩꯇꯕꯗꯨꯅ ꯑꯃ ꯑꯗꯨꯃ ꯃꯦꯁꯇꯣ ꯌꯥꯝꯅ ꯄꯕ꯭ꯂꯤꯛꯁꯤꯡꯗ ꯃꯈꯣꯏꯒꯤ ꯐꯦꯟꯁꯤꯡꯗ ꯌꯥꯝꯅ ꯐꯖꯍꯟꯕ ꯑꯃ ꯎꯠꯂꯗꯤ ꯑꯁ ꯃꯁꯤ ꯀꯟꯇ꯭ꯔꯤꯁꯦ ꯉꯝꯗ꯭ꯔꯁꯨ ꯃꯣꯏꯒꯤ ꯄ꯭ꯂꯦꯠ ꯌꯥꯝ ꯐꯖꯕꯅꯦ ꯍꯥꯏꯕ ꯋꯥꯈꯜ ꯑꯃ ꯂꯩꯕꯅꯦꯕꯀꯣ ꯑꯗꯨ ꯑꯣꯏꯔꯗꯤ ꯐꯦꯟꯁꯤꯡꯅꯁꯨ ꯌꯥꯝ ꯑꯃꯨꯛ ꯁꯞꯄꯣꯔꯠ ꯇꯧꯔꯒꯗꯤ ꯄ꯭ꯂꯦꯗꯨꯁꯨ ꯀꯩ ꯍꯥꯏꯁꯨ ꯁꯥꯟꯅꯕꯁꯨ ꯍꯦꯟꯅ ꯅꯨꯡꯉꯥꯏꯕꯅꯦꯕ ꯐꯖꯕꯅꯦꯕ
ꯎꯝ
ꯑꯗꯨꯃꯥꯏꯅꯁꯨ ꯂꯩꯕꯅꯦ ꯑ ꯈꯪꯗꯦ ꯍꯟꯗꯛꯁ ꯀꯅꯥꯅ ꯂꯧꯒꯦꯔꯥ ꯒ꯭ꯌꯥꯟ ꯇꯥꯗꯦ
ꯑ ꯍꯅꯦꯕꯣꯁꯦ
ꯎꯝ ꯑꯗꯣ ꯅꯪꯗꯤ ꯍꯧꯖꯤꯛꯀꯥꯟꯁꯦ ꯀꯔꯤ ꯀꯔꯤ ꯍꯣꯠꯅꯔꯒ ꯂꯩꯕ꯭ꯔꯥꯀꯣ
ꯑꯩꯗꯤ ꯀꯨꯁꯨ ꯇꯧꯗꯦ ꯀꯔꯤꯁꯨ ꯇꯧꯗꯦꯗ ꯑꯩꯗꯤ ꯑꯗꯨꯝ ꯐꯤ ꯇꯨꯔ ꯂꯩꯗ
ꯑꯣ ꯑꯣ ꯑꯗꯨ ꯅꯪ ꯂꯥꯏꯔꯤꯛ ꯇꯝꯃꯗꯤ ꯀꯌꯥꯐꯥꯎ ꯇꯝꯕ꯭ꯔꯥ
ꯑꯩꯗꯤ ꯂꯥꯏꯔꯤꯛꯄꯨꯗꯤ ꯐꯖꯅ ꯇꯝꯍꯧꯗꯦ ꯇꯨꯋꯜꯐ ꯂꯣꯏꯕ ꯈꯛꯇꯪꯅꯦ ꯑꯩꯗꯤ
ꯑ ꯑꯣ ꯐꯩ ꯐ ꯔꯦꯁꯨꯗꯤ ꯅꯪꯒꯤ ꯑꯗꯨꯝ ꯄꯥꯔ ꯇꯥꯏꯝ ꯈꯪꯗꯦ ꯀꯗꯤ ꯈꯪꯗꯦ ꯑꯗꯨꯝ ꯐꯤ ꯇꯨꯕ ꯈꯣꯠꯄꯗ ꯗꯣꯡꯕꯗꯨꯁꯨ ꯌꯥꯝ ꯐꯩꯦ
ꯍꯣꯏ ꯃꯤ ꯨꯝꯨꯝꯅ ꯍꯩꯗꯁꯨ ꯏꯁꯥꯒꯤ ꯑꯗꯨꯝ ꯇꯧꯔ ꯂꯣꯏꯔꯦꯅ ꯈꯜꯂꯦꯗ ꯃꯤꯗꯁꯨ ꯄꯔꯤꯄꯦꯌꯔ ꯇꯧꯅꯤꯡꯗ꯭ꯔꯦ ꯑꯩꯗꯤ ꯏꯁꯥꯅ ꯇꯧꯕꯗ ꯏꯁꯥꯒꯤ ꯏꯁꯥꯅ ꯑꯗꯨꯝ ꯐꯔꯦꯅ ꯈꯜꯂꯦ ꯇꯧꯔꯕꯅꯤꯅ ꯀꯔꯤꯁꯨ ꯀꯥꯏꯗꯦꯅ ꯃꯤꯗꯥꯥꯏꯇꯤ ꯃꯤꯅ ꯍꯩꯇꯦ ꯈꯣꯠꯂꯦ ꯁꯨꯃꯥꯏꯅ ꯇꯧꯋꯦ ꯈꯣꯠꯂꯦ ꯍꯥꯏꯔꯁꯨ ꯑꯩꯉꯣꯟꯗꯤ ꯀꯔꯤꯁꯨ ꯆꯪꯗꯦ ꯑꯩꯗꯤ ꯏꯁꯥ ꯏꯁꯥꯒꯤ ꯑꯗꯨꯝ ꯇꯥꯟꯅ ꯂꯩꯕꯅꯤꯅ ꯅꯠꯇ꯭ꯔꯣ
ꯍ ꯍꯣꯏ
ꯑꯩꯅ ꯇꯥꯝꯁꯨ ꯃꯤ ꯒꯤ ꯇꯥꯟꯕꯁꯨ ꯅꯠꯇꯦ ꯏꯁꯥꯒꯤ ꯈꯤꯇꯪ ꯇꯥꯜꯂꯤꯕꯅꯤꯅ ꯃꯣꯏꯁꯨ ꯃꯣꯏꯒꯤ ꯇꯥꯟꯕꯗ ꯃꯣꯏꯒꯤ ꯈꯤꯇꯪꯅꯦ ꯃꯤ ꯑꯝ ꯑ ꯃꯗꯨ ꯑꯗꯨꯝ ꯍꯥꯏꯈꯤꯔꯦꯒ ꯂꯩꯅꯤꯡꯉꯥꯏꯗꯤ ꯗꯔꯀꯥꯔ ꯇꯥꯗꯦꯅ ꯈꯜꯂꯦꯗ ꯑꯩꯗꯤ
ꯈꯟꯒꯗꯧꯕꯅꯤ ꯍꯥꯏꯕꯗꯤ ꯍꯧꯖꯤꯛ ꯃꯇꯝꯗꯤ ꯑꯩꯅ ꯋꯥꯕꯗꯨ ꯃꯣꯏꯅ ꯀꯔꯤꯁꯨ ꯎꯕꯤ ꯈꯪꯕꯤꯅꯤꯡꯉꯥꯏ ꯅꯠꯇꯦ ꯅꯠꯇ꯭ꯔꯥ ꯑꯩ ꯑꯩ ꯑꯩꯅ ꯑꯩꯅ ꯁꯤꯗ ꯆꯥꯛ ꯆꯥꯗꯕꯤꯗꯣ ꯋꯥꯅ ꯍꯣꯠꯅꯕꯗꯣ ꯃꯣꯏꯅ ꯀꯔꯤꯁꯨ ꯈꯪꯕꯤꯕ ꯅꯠꯇꯦꯕ ꯑꯣꯔ ꯏꯁꯥ ꯏꯁꯥꯒꯤ ꯉꯝꯅꯤꯉꯥꯏ ꯂꯩꯦꯕꯦꯜꯗ ꯍꯣꯠꯅꯕꯗꯨꯅ ꯈ꯭ꯋꯥꯏꯩ ꯕꯦꯁꯅꯤ ꯃꯤ ꯃꯤꯒꯤ ꯍꯨꯔꯥꯜꯂꯒ ꯆꯥꯒ ꯊꯣꯡꯕ ꯁꯛꯄꯗꯤ ꯏꯁꯥꯒꯤ ꯂꯩꯕ ꯆꯔꯥ ꯍꯦꯜꯂꯒ ꯂꯩꯕꯗꯨꯅꯁꯨ ꯍꯦꯟꯅ ꯐꯩ ꯅꯠꯇ꯭ꯔꯥ ꯑꯗꯨꯅ ꯃꯤ ꯃꯤꯒꯤ ꯋꯥꯈꯜꯗ ꯂꯣꯏ ꯂꯩꯔꯦ ꯈꯔꯅꯗꯤ ꯄꯩꯁꯥꯁꯨ ꯄꯥꯏꯗꯕ ꯀ꯭ꯔ ꯀꯔꯤꯁꯨ ꯂꯩꯇ꯭ꯔꯒ ꯄꯩꯁꯥ ꯌꯥꯝꯅ ꯌꯥꯝꯅ ꯀꯔꯤ ꯍꯥꯏꯇꯥꯔꯦ ꯌꯥꯝꯅ ꯍꯥꯏ ꯏꯁꯇꯦꯟꯗꯔꯠꯀꯤ ꯇꯥꯏꯞꯇ ꯂꯧꯕꯁꯨ ꯌꯥꯎꯋꯤꯀꯣ
ꯍꯣꯏꯣꯏ ꯃꯥꯅꯦ ꯑꯁ ꯑꯗꯨꯒꯨꯝꯕꯗꯣ ꯌꯥꯝꯈ꯭ꯔꯕꯅꯦ ꯍꯧꯖꯤꯛꯀꯥꯟꯗꯤ
ꯑꯗꯨꯅꯤ ꯑꯩꯁꯨ ꯑꯗꯨꯒꯨꯝꯕꯗꯨ ꯃꯤꯗꯤ ꯄꯥꯝꯗꯦꯕꯀꯣ ꯍꯥꯏꯗꯤ ꯏꯁꯥꯒꯤ ꯂꯩ ꯐꯖꯕ ꯏꯁꯥꯒꯤ ꯂꯦꯚꯦꯜꯗ ꯑꯉꯝꯕꯗ ꯑꯗꯨꯝ ꯁꯄꯣꯁ ꯑꯦꯅꯤ ꯄ꯭ꯔꯣꯒ꯭ꯔꯥꯝ ꯑꯃ ꯆꯠꯄ ꯃꯇꯝꯗ ꯍꯧꯖꯤꯛ ꯃꯇꯝꯁꯤꯦ ꯌꯥꯝꯅ ꯀꯩ ꯍꯥꯏꯁꯤꯔꯦ ꯌꯥꯝꯅ ꯁꯣ ꯑꯣꯐ ꯇꯧꯕ ꯌꯥꯝ ꯇꯧꯋꯦꯕꯀꯣ
ꯃꯥꯅꯦ ꯑꯗꯨꯅꯦ
ꯑꯣꯐ ꯇ ꯌꯦꯡꯉꯅꯤ ꯑꯩꯒꯤ ꯌꯨꯝꯗꯗꯤ ꯆꯥꯅꯤꯉꯥꯏ ꯊꯛꯅꯤꯡꯉꯥꯏꯁꯨ ꯂꯩꯇ꯭ꯔꯒ ꯌꯥ ꯑꯩꯅ ꯁꯣꯝꯗ ꯗ꯭ꯔꯦꯁ ꯐꯖ ꯐꯖꯕ ꯑꯇꯥꯡꯕ ꯍꯥꯞꯄꯒ ꯆꯠꯄꯒꯤ ꯚꯦꯂꯖ ꯀꯔꯤꯔꯕ ꯅꯠꯇ꯭ꯔꯥ
ꯎꯝ ꯃꯥꯅꯤ ꯍꯣꯏ
ꯗ꯭ꯔꯦꯁ ꯑꯇꯥꯡꯕ ꯁꯦꯠꯂꯒ ꯑꯁ ꯅꯪꯒꯤꯗ ꯐꯖꯩꯅꯦ ꯑꯩꯅ ꯁꯨꯃꯥꯏꯅ ꯇꯧꯣꯏꯅꯦ ꯍꯥꯏ ꯈ꯭ꯔ ꯂꯣꯏꯔꯅꯤ ꯌꯨꯝꯗ ꯍꯜꯂꯛꯄ ꯃꯇꯝꯗ ꯀꯃꯥꯏꯅ ꯇꯧꯅꯤ ꯃꯥ ꯑꯗꯨꯗ ꯂꯩꯈꯤꯕ ꯗ꯭ꯔꯦꯁ ꯀꯨꯗ ꯂꯩꯈꯤꯕ ꯌꯥꯝꯗ꯭ꯔꯕꯗ ꯂꯤꯁꯤꯡ ꯃꯔꯤ ꯃꯉꯥꯗꯅꯅ ꯃꯥꯒꯤ ꯌꯨꯝꯗ ꯅꯨ ꯃꯇꯅꯤꯁꯦ ꯀꯌꯥꯛ ꯀꯌꯥꯃꯨꯛ ꯀꯥꯟꯅꯒꯦꯔꯦ ꯀꯣ
ꯃꯥꯅꯤ ꯆꯨꯝꯃꯦ ꯁꯨꯃꯥꯏꯅ ꯈꯪꯒꯗꯕꯅꯦ ꯍꯣꯏ
ꯑꯗꯨꯒꯨꯝꯕꯁꯨ ꯀꯔꯤꯁꯨ ꯈꯟꯗꯕꯤꯗ ꯑꯁ ꯑꯩ ꯐꯖꯔꯗꯤ ꯂꯣꯏꯔꯦ ꯑꯩ ꯑꯥꯏꯐꯣꯟ ꯄꯥꯏꯔꯗꯤ ꯂꯣꯏꯔꯦ ꯑꯩ ꯒꯥꯔꯤ ꯁꯨꯃꯥꯏꯅ ꯊꯥꯎꯈ꯭ꯔꯗꯤ ꯂꯣꯏꯔꯦ ꯍꯥꯏꯕꯒꯤ ꯋꯥꯈꯜꯗ ꯌꯥꯝ ꯂꯩꯌꯦꯕ ꯃꯤꯁꯤꯡꯁꯦ ꯑꯗꯨꯒ ꯃꯃꯤꯁꯤꯡꯗꯨꯗꯤ ꯑꯗꯨꯒꯨꯝꯕ ꯃꯤꯁꯤꯡꯗꯨꯗꯤ ꯀꯔꯤ ꯍꯥꯏꯁꯤꯔꯥ ꯂꯥꯏꯔꯤꯛꯇ ꯑꯗꯨꯒꯤꯅꯤ ꯑꯗꯨꯒꯨꯝ ꯃꯤꯁꯤꯡꯗꯤ ꯂꯥꯏꯔꯤꯛꯁꯨ ꯇꯝꯃꯒ ꯀꯔꯤ ꯀꯥꯟꯅꯕ ꯐꯪꯗꯕ ꯃꯤ ꯍꯥꯏꯕꯗꯣ
ꯃꯥꯅꯦ ꯍꯣꯏ
ꯃꯀꯣꯛꯇ ꯀꯔꯤꯁꯨ ꯂꯩꯇꯕ ꯃꯤ ꯍꯥꯏꯕ ꯑꯗꯨ ꯃꯗꯨ ꯇꯥꯏ ꯍꯥꯏꯕ ꯑꯩꯈꯣꯏ ꯅ ꯂꯩꯥꯏꯛ ꯇꯃꯤ ꯍ ꯑꯩꯈꯣꯏꯒꯤꯌꯦꯛ ꯂꯥꯏ ꯀꯔꯤ ꯍꯥꯏꯕ꯭ꯔꯥ ꯃꯥꯒꯤ ꯑꯩꯈꯣꯏꯒꯤ ꯃꯩꯇꯩꯂꯣꯟꯗꯁꯨ ꯄ꯭ꯔꯣꯚꯥꯞꯁꯨ ꯌꯥꯝ ꯂꯩꯕꯅꯦꯕꯀꯣ ꯂꯩꯔꯤꯛ ꯌꯦ ꯌꯥꯝ ꯄꯥꯔꯒ ꯂꯥꯏꯔꯤꯛ ꯌꯥꯝ ꯇꯝꯃꯒ ꯅꯪ ꯑꯩ ꯄꯤ ꯑꯩꯆ ꯗꯤ ꯂꯣꯏꯔꯦ ꯑꯗꯨ ꯑꯗꯥ ꯍꯥꯏꯔꯒ ꯑ ꯅꯪ ꯀ꯭ꯋꯥꯂꯤꯐꯤꯀꯦꯁꯟꯗꯤ ꯌꯥꯝ ꯋꯥꯡꯅ ꯇꯝꯃꯒ ꯅꯀꯣꯛꯀ ꯀꯔꯤꯁꯨ ꯌꯥꯎꯗꯕ ꯌꯥꯎꯗꯕ ꯇꯥꯔꯒꯗꯤ ꯀꯥꯟꯅꯗꯦ ꯑꯗꯨꯅ ꯂꯥꯏꯔꯤꯛ ꯈꯖꯤꯛꯇꯪ ꯈꯤꯇꯪ ꯇꯝꯃꯒ ꯌꯥꯝꯅ ꯍꯦꯟꯅ ꯈꯪ ꯐꯩꯕꯗꯨꯅ ꯍꯦꯟꯅ ꯐꯩꯅ ꯍꯥꯏꯕꯗꯣ ꯑ ꯑꯗꯨꯅꯤ
ꯐꯣꯟꯒꯨꯝꯕꯁꯨ ꯑꯇꯥꯡ ꯇꯥꯡꯕꯛ ꯄꯥꯅꯤꯡꯉꯥꯏ ꯑꯩꯈꯣꯏꯗꯤ ꯍꯣꯏ ꯑꯩꯈꯣꯏꯁꯨ ꯀꯔꯤ ꯍꯥꯏꯁꯤꯔꯦ ꯏꯃꯥ ꯏꯄꯥ ꯈꯣꯏꯗꯒꯤ ꯗꯤꯄꯦꯟ ꯇꯧꯔꯒ ꯐꯣꯟꯒꯨꯝꯕꯁꯨ ꯑꯗꯨꯝ ꯂꯧꯕ ꯌꯥꯏꯀꯣ ꯑꯗꯨ ꯑꯣꯏꯔꯁꯨ ꯑꯩꯗꯤ ꯏꯃꯥ ꯏꯄꯥꯗꯤ ꯑꯗꯨꯝ ꯑꯉꯥꯡ ꯈꯔ ꯑꯣꯏꯕ ꯀꯥꯟꯅꯤ ꯍꯥꯏꯗꯤ ꯗꯤꯄꯦꯟ ꯇꯧꯁꯦ ꯀꯌꯥ ꯑꯗꯨꯝ ꯍꯥꯏꯅꯔꯛꯇꯦ ꯑꯩꯗꯤ ꯇꯁꯦꯡꯅ ꯍꯥꯏꯕꯗꯨ ꯀꯣ
ꯎꯝ
ꯑꯩꯕꯨ ꯑꯩꯒꯤ ꯃꯔꯝꯗ ꯌꯥꯝꯅ ꯐꯋ ꯍꯥꯏꯕ ꯅꯠꯇꯦ ꯑꯗꯨꯝ ꯏꯁꯥꯗ ꯑꯗꯨꯝ ꯑꯦꯛꯁꯄ꯭ꯂꯦꯟ ꯑꯣꯏꯗ ꯍꯧꯖꯤꯛꯁꯨ ꯑꯗꯨꯝ ꯗꯤꯄꯦꯟ ꯇꯧꯕꯗꯣ ꯍꯥꯏꯗꯤ ꯄꯥꯝꯁꯨ ꯄꯥꯝꯗꯦ ꯍꯣꯏ ꯑꯗꯨꯝ ꯏꯁꯥꯅ ꯇꯥꯜꯂꯒ ꯏꯁꯥꯅ ꯊꯕꯛ ꯇꯧꯔꯒ ꯁꯨꯃꯥꯏꯅ ꯇꯧꯕꯗ ꯄꯥꯝꯃꯤꯕ ꯑꯁꯤꯅ ꯐꯕꯅꯦ ꯑꯩꯈꯣꯏꯅ ꯍꯥꯞꯄꯤꯔꯤꯕ ꯗ꯭ꯔꯦꯁꯀꯨꯝꯕ ꯆꯥꯔꯤꯕ ꯆꯥꯛ ꯏꯤꯟꯖꯥꯡ ꯑꯗꯨꯝ ꯑꯩꯈꯣꯏꯅ ꯑꯩꯈꯣꯏꯒꯤ ꯄꯩꯁꯥꯅ ꯇꯥꯜꯂꯒ ꯑꯩꯈꯣꯏꯅ ꯆꯥ ꯅ
ꯈ꯭ꯋꯥꯏꯗꯒꯤ ꯑꯗꯨꯅ ꯄꯦꯟꯁꯨ ꯄꯦꯟꯃꯨꯅꯕ ꯃꯤꯒꯤ ꯆꯥꯔ ꯂꯩꯔꯗꯤ ꯊꯃꯣꯏꯗ ꯄꯦꯟꯗꯦꯕ ꯑꯩꯈꯣꯏꯗ
ꯑ
ꯑꯩꯈꯣꯏꯅ ꯄꯩꯁꯥ ꯇꯥꯜꯂꯒ ꯑꯩꯈꯣꯏꯅ ꯄꯨꯔꯛꯄ ꯀꯔꯤ ꯀꯔꯥꯅ ꯑꯗꯨꯒꯨꯝꯕꯁꯨ ꯄꯥꯝꯃꯨꯕꯀꯣ ꯄꯥꯝꯃꯨꯒ ꯇꯝꯂꯛꯅꯦꯕ ꯑꯩꯈꯣꯏꯗ
ꯁꯤꯒꯨꯝꯕ ꯍꯧꯖꯤꯛ ꯍꯧꯖꯤꯛꯇꯒꯤ ꯍꯧꯅ ꯁꯤꯒꯨꯝꯕ ꯍꯥꯏꯅ ꯇꯧꯕꯁꯤꯅꯦ ꯍꯌꯦꯡ ꯐ꯭ꯌꯨꯆꯔꯗꯗꯤ ꯍꯦꯟꯅ ꯅꯨꯡꯉꯥꯏꯗꯣꯏꯅꯤ ꯍꯥꯏꯕꯗꯤ ꯀꯔꯤꯅꯣ ꯍꯥꯏꯀꯥꯟꯗ ꯗꯤꯄꯦꯟ ꯇꯧꯔꯒ ꯆꯥꯕ ꯈꯣꯠꯄ ꯇꯧꯕ ꯀꯣ ꯁꯨꯃꯥꯏꯅ ꯇꯧꯕꯁꯦ ꯑꯩꯈꯣꯏꯒꯤ ꯑꯩꯈꯣꯏ ꯂꯤꯁꯟ ꯇꯝꯍꯧꯒꯗꯕꯁꯦ ꯇꯝꯕ ꯐꯪꯗꯦꯕꯀꯣ ꯑꯗꯨꯅ ꯍꯣꯔꯦꯟ ꯃꯤꯅ ꯂꯣꯏꯅ ꯒ꯭ꯌꯥꯟ ꯇꯥꯟꯅꯈ꯭ꯔꯕ ꯃꯇꯨꯡꯗ ꯑꯩꯒꯤ ꯂꯥꯁꯇ ꯒ꯭ꯌꯥꯟ ꯇꯥꯕꯗꯨꯗꯤ ꯀꯥꯟꯅꯗꯦꯕ ꯅꯠꯇ꯭ꯔꯥ ꯍꯣꯏ ꯍꯣꯏ ꯐꯕꯕꯨꯗꯤ ꯐꯩꯌꯦ ꯑꯗꯨ ꯑꯣꯏꯔꯁꯨ ꯃꯤꯅ ꯌꯥꯝꯅ ꯑꯦꯗꯚꯥꯟꯁ ꯑꯣꯏꯈ꯭ꯔꯦꯕ ꯍꯧꯖꯤꯛ ꯃꯇꯝꯗ ꯍꯧꯖꯤꯛꯇꯤ ꯃꯇꯝꯗꯤ ꯀꯝꯄꯤꯇꯤꯇꯤꯞꯀꯤ ꯅ ꯑꯩꯈꯣꯏꯁꯨ ꯊꯨꯅ ꯒ꯭ꯌꯥꯟ ꯇꯥꯅꯤꯡꯉꯥꯏꯗꯤ ꯗꯔꯀꯥꯔ ꯑꯣꯏꯌꯦꯅ ꯈꯜꯂꯦ ꯀꯣ
ꯎꯝ
ꯑꯗꯨ ꯑꯗꯨꯅ ꯊꯕꯛ ꯑꯃꯝ ꯑꯅꯤ ꯇꯧꯔꯁꯨ ꯍꯧꯖꯤꯛ ꯃꯇꯝꯗꯗꯤ ꯏꯁꯥ ꯏꯁꯥꯒꯤ ꯂꯣꯏꯅ ꯍꯣꯠꯅꯔꯕ ꯅꯠꯇ꯭ꯔꯥ ꯍꯧꯖꯤꯛ ꯃꯇꯝꯗ ꯍꯥꯏꯗꯤ ꯏꯃꯥ ꯏꯄꯥꯗꯒꯤ ꯉꯥꯏꯔꯒ ꯅꯤꯔꯒ ꯆꯥꯒꯗꯧꯕ ꯃꯇꯝꯗꯣ ꯅꯠꯇ꯭ꯔꯦꯕ ꯍꯧꯖꯤꯛꯇꯤ ꯥꯏ ꯕꯥꯏ ꯑꯦꯅꯤ ꯃꯤꯟꯁ ꯊꯣꯛꯧꯔꯒ ꯑꯩꯈꯣꯏꯁꯨ ꯑꯩꯈꯣꯏꯁꯨ ꯀꯔꯤ ꯍꯥꯏꯁꯥ ꯑꯍꯟ ꯑꯣꯏ ꯗ꯭ꯔꯤꯉꯩꯗꯤ ꯏꯃꯥ ꯏꯄꯥꯒꯤ ꯃꯇꯦꯡ ꯌꯥꯎꯗ꯭ꯔꯕꯁꯨ ꯑꯩꯈꯣꯏꯁꯨ ꯍꯤꯡꯕ ꯉꯝꯅꯤꯉꯥꯏꯗꯤ ꯍꯣꯠꯅꯕ ꯇꯥꯕꯅꯤꯀꯣ ꯍꯣꯏ ꯁꯝ ꯑꯦꯝ ꯁꯝ ꯄ꯭ꯔꯣꯕ꯭ꯂꯦꯝꯁ ꯂꯥꯏꯛ ꯑꯦ ꯀꯩ ꯍꯥꯏꯁꯤꯔꯥ ꯑꯩꯈꯣꯏꯅ ꯅꯥꯕ ꯈꯣꯠꯄ ꯑꯦꯟ ꯗꯦꯟ ꯑꯦꯃꯥꯔꯖꯦꯟꯁꯤꯁꯀꯨꯝꯕ ꯂꯩꯕ ꯃꯇꯝꯗꯗꯤ ꯑꯗꯨꯗꯤ ꯏꯃꯥ ꯏꯄꯥꯗꯒꯤꯁꯨ ꯑꯩꯈꯣꯏꯁꯨ ꯗꯔꯀꯥꯔ ꯑꯣꯏꯕ ꯃꯇꯥꯡꯗꯗꯤ ꯂꯧꯋꯤꯀꯣ ꯍꯍ ꯑꯗꯨ ꯅꯠ ꯑꯗꯨ ꯅꯠꯇꯕ ꯃꯇꯝꯗꯗꯤ ꯑꯈꯣꯏꯅ ꯏꯁꯥ ꯀꯜꯂꯒ ꯁꯥ ꯄ꯭ꯔꯤꯁꯇꯣꯜꯗ ꯂꯩꯕ ꯇꯥꯔꯒꯗꯤ ꯑꯩꯈꯣꯏꯁꯨ ꯐ꯭ꯔꯤꯗ ꯂꯩ ꯐ꯭ꯔꯤꯗ ꯂꯩꯔꯒ ꯏꯃꯥ ꯏ ꯄꯥꯎꯕꯗꯒꯤ ꯅꯤꯔꯒ ꯆꯥꯕ ꯍꯥꯏꯕꯗꯨ ꯏꯀꯥꯏꯌꯦꯕ ꯍꯧꯖꯤꯛ ꯃꯇꯝꯗꯗꯤ ꯅꯠꯇ꯭ꯔꯥ
ꯃꯥꯅꯦ ꯑꯁ ꯑꯗꯨꯒꯨꯝꯕ ꯃꯤꯁꯨ ꯌꯥꯝ ꯂꯩꯔꯤꯕꯅꯤꯅꯦ
ꯂꯩꯔꯝꯗꯣꯏꯅꯦ ꯍꯍ ꯃꯌꯥꯝꯗꯨꯗꯒꯤ ꯑꯩꯅ ꯉꯁꯥꯏ ꯍꯥꯏꯕꯗꯨꯅꯤ ꯃꯌꯨꯝꯗꯨꯗꯤ ꯀꯔꯤꯁꯨ ꯆꯥꯅꯤꯡꯉꯥꯏ ꯉꯥꯏ ꯂꯩꯇ꯭ꯔꯒ ꯖꯁ ꯃꯃꯤꯡ ꯈꯇꯪꯒꯤ ꯐꯖꯅꯤꯡꯉꯥꯏ ꯑꯗꯨ ꯇꯧꯅꯤ ꯆꯠꯂꯒ ꯍꯥꯟ ꯅꯦꯁꯖꯔꯤꯗ ꯄꯩꯥꯁꯥ ꯃꯥꯡꯍꯟꯕꯗꯣ ꯑꯩꯌꯥ ꯑꯩꯗꯤ ꯌꯥꯝ ꯄꯥꯝꯃꯨꯏꯌꯦ ꯃꯣꯏꯒꯤ ꯂꯥꯏꯐꯇꯣ
ꯍꯣꯏ ꯑꯁ ꯍꯧꯖꯤꯛꯀꯥꯟꯗꯤ ꯗ꯭ꯔꯦꯁ ꯐꯖꯕ ꯍꯥꯞꯔꯨꯒ ꯑꯥꯏꯐꯣꯟ ꯒꯨꯝꯕ ꯄꯥꯏꯔꯗꯤ ꯃꯤꯅ ꯄꯩꯁꯥ ꯄꯥꯏꯅꯔꯦ ꯍꯥꯏꯅꯔꯤ ꯕ ꯃꯇꯝꯅꯤꯅꯦ ꯍꯧꯖꯤꯛ ꯀꯥꯟꯁꯤ
ꯃꯈꯣꯏꯅꯗꯤ ꯄꯩꯁꯥ ꯄꯥꯏꯔꯦꯅ ꯍꯥꯏꯔꯤꯗꯣ ꯂꯥꯁꯇꯗꯤ ꯃꯌꯨꯝ ꯂꯥꯛꯄ ꯃꯇꯝꯗꯨꯗꯗꯤ ꯀꯔꯤꯁꯨ ꯂꯩꯔꯝꯃꯣꯏꯗꯕꯅꯦ ꯍꯣꯏ ꯃꯤ ꯈꯔ ꯃꯤ ꯈꯔ ꯀꯩ ꯍꯥꯏꯁꯤꯔ ꯑ ꯃꯤ ꯂꯣꯏꯅꯃꯛꯇꯤ ꯅꯠ ꯇꯦ ꯍꯣꯏ ꯐꯦꯃꯤꯂꯤ ꯌꯥꯝ ꯅꯨꯡꯉꯥꯏꯕ ꯐꯦꯃꯤꯂꯤꯁꯤꯡꯗ ꯇꯧꯕ ꯄꯣꯠ ꯑꯣꯏꯔꯗꯤ ꯑꯩꯈꯣꯏ ꯀꯩꯁꯨ ꯍꯥꯏꯗꯦꯕꯀꯣ ꯑꯗꯨ ꯑꯗꯨꯕꯨ ꯃꯤ ꯈꯔ ꯂꯩꯌꯦꯕ ꯌꯥꯝ ꯋꯥꯅ ꯂꯩ ꯋꯥꯅ ꯂꯩꯔꯒ ꯑꯗꯨꯒꯤ ꯑꯋꯥꯕ ꯃꯁꯛ ꯈꯪꯗꯕꯁꯤꯗ ꯅꯨꯡꯉꯥꯏꯅꯤꯡꯕ ꯂꯩꯌꯦꯕꯀꯣ ꯑꯗꯨꯗ ꯑꯗꯨꯁꯤꯡꯗꯨꯅꯤꯗ ꯑꯩꯅ ꯅꯨꯡꯉꯥꯏꯅ ꯁꯥꯎꯅꯤꯡꯕꯗꯣ ꯍꯥꯏꯕꯗꯤ ꯃꯈꯣꯏꯁꯨ ꯑꯗꯨꯃꯥꯏꯅ ꯅꯨꯡꯉꯥꯏ ꯒꯦ ꯍꯥꯏꯔꯗꯤ ꯃꯣꯏꯁꯨ ꯍꯣꯠꯅ ꯑꯣꯅ ꯀꯣ
ꯎꯝ
ꯃꯣꯏꯗ ꯍꯣꯠꯅ ꯍꯣꯠꯅꯗꯕꯤꯗ ꯃꯣꯏ ꯄꯦꯔꯦꯟꯁꯀꯨꯝꯕ ꯏꯃꯥ ꯏꯄꯥꯕꯨꯗꯤ ꯗꯤꯄꯦꯟ ꯇꯧꯔꯒ ꯑꯗꯨꯃꯥꯏꯅ ꯇꯧꯕꯗꯨꯗꯤ ꯐꯠꯇꯦꯕ ꯍꯣꯏꯅ ꯅꯨꯡꯉꯥꯏꯅꯤꯡꯉꯇꯦ ꯑꯗꯨꯒꯤ ꯑꯗꯨꯃꯥꯏꯅ ꯋꯥꯅ ꯍꯣꯠꯅꯔꯕ ꯃꯇꯨꯡꯗ ꯃꯥꯏ ꯄꯥꯛꯄ ꯃꯇꯝꯗ ꯅꯨꯡꯉꯥꯏꯕꯗꯨꯅ ꯍꯦꯟꯅ ꯅꯨꯡ ꯅꯨꯡꯉꯥꯏ ꯋꯥꯈꯜꯁꯨ ꯅꯨꯡꯉꯥꯏꯕꯅꯦꯕ ꯍꯧ ꯖꯤꯛ ꯑꯩ ꯏꯃꯥ ꯏꯄꯥꯗꯒꯤ ꯂꯧꯔꯅꯤ ꯋꯥ ꯀꯩꯅꯣ ꯍꯥꯏꯔꯒ ꯍꯦꯛ ꯁꯤꯖꯤꯟꯅꯔꯅꯤ ꯍꯔꯥꯎꯔꯅꯤ ꯅꯨꯡꯉꯥꯏꯔꯅꯤ ꯍꯜꯂꯛꯑꯅꯤ ꯑꯃꯨꯛ ꯍꯌꯦꯡ ꯆꯥꯛ ꯆꯥꯅꯤꯡꯉꯥꯏ ꯂꯩꯔꯔꯣꯏ ꯅꯠꯇ꯭ꯔ ꯑꯗꯨꯒꯨꯝꯕ ꯁꯔꯨꯛꯄꯨꯗꯤ ꯍꯧꯖꯤꯛ ꯍꯧꯖꯤꯛ ꯃꯇꯝꯗ ꯈꯇꯪ ꯋꯥꯔꯁꯨ ꯋꯥꯅ ꯑꯩꯅ